ꯇꯥꯕꯔꯣ꯫
ꯑꯥ ꯀꯩꯗꯧꯔꯤꯅꯣ꯫
ꯑꯁ ꯁꯨꯝ ꯍꯤꯄꯝꯃꯤꯅꯤꯗ ꯅꯨꯡꯉꯥꯏꯔꯤ ꯑ ꯅꯨꯡꯉꯥꯏꯔꯤ ꯍꯥꯏꯇꯥꯔꯦ ꯅꯪꯗꯤ꯫
ꯅꯪꯗꯤ ꯅꯨꯡꯉꯥꯏꯔꯤꯕꯣ꯫
ꯑꯩꯁꯨ꯫
ꯑꯠꯆꯥ ꯉꯁꯤꯗꯤ ꯀꯔꯤ ꯀꯔꯤ ꯃꯊꯦꯜ ꯆꯥꯔꯦ
ꯆꯥꯛ ꯆꯥꯔꯕꯣ꯫
ꯍꯥꯥ
ꯆꯥꯛ ꯆꯥꯕꯤꯔꯕꯣ
ꯆꯥꯛ ꯆꯥꯔꯦ ꯑꯩ ꯅꯪꯗꯤ
ꯆꯔꯦ ꯀꯣꯏ ꯂꯩꯦꯗ ꯆꯕ ꯀꯔꯤ ꯃꯊꯊꯧ ꯍꯥꯞꯕꯤꯈ꯭ꯔꯒꯦ
ꯑ ꯉꯁꯤꯗꯤ ꯆꯝꯐꯨꯠ ꯑꯣꯏꯅ ꯆꯥꯏꯗ ꯆꯝꯐꯨꯠꯀ ꯀꯥꯡꯉꯧ ꯑꯃꯒ
ꯑꯣ ꯑꯍꯥꯎꯕ ꯃꯊꯦꯜꯅꯤꯅꯦ ꯑꯗꯨꯗꯤ ꯆꯥꯛ ꯆꯪꯕ ꯃꯊꯦꯜꯅꯤꯅꯦ
ꯍꯣꯏ ꯍꯣꯏ ꯍꯥꯏꯇꯥꯔꯦ ꯅꯪꯗꯤ ꯀꯔꯤ ꯃꯊꯦꯜ
ꯑꯩꯗꯤ ꯏꯔꯣꯜꯂꯦ ꯉꯁꯤꯁꯦ ꯁꯣꯏꯕꯨꯝꯒ ꯏꯔꯣꯜꯂꯦ
ꯑꯁ ꯑꯍꯥꯎꯕꯅꯤꯅꯦ ꯑꯗꯨꯗꯤ
ꯑꯩ ꯅꯪꯅ ꯍꯦꯜꯗ ꯍꯥꯎ
ꯑꯁ ꯅꯠꯇꯦꯗ ꯑꯩꯗꯤ ꯏꯔꯣꯟꯕꯕꯁꯤ ꯌꯥꯝ ꯄꯥꯝꯃꯦꯕ
ꯎꯝ
ꯏꯔꯣꯟꯕꯁꯦ ꯑꯁ ꯑꯩꯗꯤ ꯌꯥꯔꯦ ꯏꯔꯣꯟꯕꯕꯁꯤ ꯆꯥꯛ ꯆꯪꯕ ꯏꯔꯣꯟꯕꯅꯤꯅ ꯏꯔꯣꯟꯕꯁꯤꯗꯤ
ꯆꯝꯐꯨꯠꯀ ꯀꯥꯡꯍꯧꯒꯁꯨ ꯆꯥꯛ ꯀꯪꯕꯅꯤꯍꯦ꯫ ꯍꯧꯒꯠ ꯍꯧꯒꯠꯄꯒ ꯍꯩꯇꯕꯅꯦ ꯑꯗꯨ ꯇꯥꯔꯗꯤ
ꯆꯝꯐꯨꯠꯇꯤ ꯑꯩꯗꯤ ꯆꯝꯐꯨꯠꯁꯦ ꯀꯌꯥ ꯍꯩꯅꯗꯦꯕ ꯆꯝꯐꯨꯠ ꯆꯥꯕ ꯍꯥꯎꯕꯁꯦ ꯅꯨꯡꯉꯥꯏꯕꯁꯦ ꯀꯔꯤꯅꯦ ꯎ ꯁꯥ ꯉꯥ ꯆꯥꯕ ꯀꯥꯟꯗ ꯆꯝꯐꯨꯠ ꯍꯥꯎꯋꯦꯕꯀꯣ
ꯎꯝ
ꯑꯩꯗꯤ ꯆꯝꯐꯨꯠ ꯃꯍꯤꯒ ꯆꯝꯐꯨꯠ ꯃꯍꯤꯒꯁꯦ ꯆꯥꯛꯀ ꯇꯣꯠꯂꯒ ꯆꯥꯕꯗꯣ ꯀꯌꯥ ꯍꯩꯅꯗꯦꯕ
ꯃꯤ ꯆꯝꯐꯨꯠ ꯆꯥꯒꯟꯕꯁꯦ ꯃꯁꯛꯀ ꯐꯖꯩ ꯍꯥꯏꯕꯅꯤꯍꯦ
ꯍꯣꯏ ꯑꯗꯨꯃꯥꯏꯅꯗꯤ ꯍꯥꯏꯅꯩ
ꯃꯥꯏ ꯑꯁꯦ ꯎꯝ ꯂꯪ ꯀ꯭ꯔꯤꯛ ꯂꯪꯕꯅꯤꯍꯦ
ꯑꯦ ꯀꯨꯆꯨꯁꯨ ꯁꯦꯡꯉꯦ ꯍꯥꯏꯗꯨꯗꯤ
ꯎꯝ
ꯎꯝ ꯑꯗꯨꯕꯨ ꯈꯪꯗꯦꯗ ꯑꯩꯈꯣꯏ ꯆꯤꯟꯗꯗꯤ ꯃꯍꯥꯎꯒꯤ ꯍꯥꯏꯔꯗꯤ ꯈꯔ ꯋꯥꯠꯂꯦꯗꯅ
ꯍꯣꯏ
ꯎꯝ
ꯆꯤꯟꯗ ꯃꯍꯥꯎ ꯋꯥꯜꯂꯁꯨ ꯃꯅꯨꯡꯗꯗꯤ ꯏꯁꯥꯒꯤ ꯌꯥꯝ ꯀꯥꯟꯅꯕꯖꯥꯠꯅꯤꯕ
ꯎꯝ ꯍꯣꯏ ꯑꯣꯏꯔꯝꯕ ꯇꯥꯏ
ꯑꯗꯣ ꯉꯁꯤ ꯀꯥꯏ ꯀꯥꯏꯗ ꯆꯠꯀꯦ ꯌꯨꯝꯗ ꯂꯩꯕ꯭ꯔꯣ
ꯑꯁ ꯑꯩ ꯍꯟꯗꯛꯀꯥꯟꯁꯦ ꯆꯠꯊꯣꯛꯇꯦꯗ ꯑꯗꯨꯝ ꯌꯨꯝꯗ ꯂꯩꯌꯦꯦ ꯌꯨꯝꯗ ꯂꯩꯔꯒ ꯁꯟꯗꯥꯋꯥꯏꯔꯝ ꯑꯗꯨꯋꯥꯏꯗ ꯑꯗꯨꯝ ꯅꯨꯃꯤꯠ ꯇꯥꯔꯝꯗꯥꯏꯗꯣ ꯑꯗꯨꯗ ꯁꯥꯟꯅꯕ ꯆꯠꯂꯦ
ꯎꯝ
ꯑꯗꯨ ꯃ ꯉꯥꯏꯔꯦꯗ ꯅꯪꯗꯤ
ꯌꯥꯝ ꯅꯨꯡꯉꯥꯏꯕ ꯄꯨꯟꯁꯤ ꯑꯣꯏꯔꯝꯃꯤꯅꯤ ꯅꯪꯁꯦ
ꯈꯪꯗꯦ ꯍꯤꯡꯉꯤꯕ ꯐꯥꯎꯗꯤ ꯑꯗꯨꯝ ꯅꯨꯡꯉꯥꯏ ꯍꯥꯏꯇꯥꯔꯦꯅꯦ
ꯇꯣꯔ ꯍꯣꯜꯂꯒ ꯍꯤꯡꯂꯤ ꯈꯥꯎꯗꯤ ꯅꯨꯡꯉꯥꯏꯔꯦ ꯍꯥꯏꯇꯥꯔꯦ
ꯍꯣꯏ ꯍꯣꯏ ꯆꯨꯝꯃꯤ ꯆꯨꯝꯃꯤ ꯅꯪ ꯍꯥꯏꯔꯤꯗꯣ ꯅꯪꯒꯤꯗꯤ ꯅꯪꯗꯤ ꯀꯥꯏ ꯆꯠꯂꯤꯕ ꯉꯁꯤ
ꯑꯩꯁꯤꯡꯦ ꯑꯁꯤ ꯑꯩꯁꯨ ꯆꯠꯇꯦꯗ ꯌꯨꯝꯗ ꯑꯗꯨꯝ ꯂꯩ ꯉꯥꯏꯍꯥꯛ ꯏꯃꯥꯟꯅꯕꯤꯁꯤꯡꯒ ꯁꯤꯡꯖꯨ ꯆꯥꯏꯌꯦ ꯅꯨꯡꯊꯤꯟꯁꯦ
ꯑꯁ ꯅꯪꯅ ꯍꯦꯟꯅ ꯅꯨꯡꯉꯥꯏꯅꯦ ꯍꯣꯏ ꯅꯪꯒꯤꯅ ꯍꯦꯟꯅ ꯅꯨꯡꯉꯥꯏꯑꯕ ꯅꯪꯅ ꯇꯧꯔꯤꯕ ꯃꯌꯥꯝꯗꯨꯅ ꯅꯨꯡꯉꯥꯏꯌꯦꯕ
ꯃꯇꯥꯡ ꯃꯇꯥꯡ ꯍꯥꯏꯗꯨꯅꯤꯅ
ꯎꯝ ꯏꯃꯥꯟꯅꯕꯤꯁꯤꯡꯒ ꯏꯃꯥꯟꯅꯕꯁꯤꯡꯒ ꯑꯁ ꯄꯨꯟꯕꯗꯨꯅꯅꯦ ꯅꯨꯡꯉꯥꯏꯔꯤꯁꯦ ꯑꯗꯨꯝ ꯃꯉꯥ ꯍꯥꯏꯔꯗꯤ ꯀꯩꯅꯣ
ꯅꯨꯡꯉꯥꯏ
ꯁꯤꯡꯖꯣ
ꯅꯣꯡꯃꯥꯏꯖꯤꯡꯗ ꯈꯇꯪꯅꯦꯦꯗ ꯄꯨꯟꯕ ꯐꯪꯖ ꯄꯣꯟꯁꯤꯗ ꯑꯇꯩ ꯅꯨꯃꯤꯠꯇꯗꯤ ꯃꯁꯥ ꯃꯁꯥꯒꯤ ꯊꯕꯛ ꯂꯣꯏ ꯂꯩꯅꯕꯅꯤꯅ
ꯑꯠꯆꯥ ꯍꯣꯏꯅꯦ ꯑꯗꯨꯕꯨꯗꯤ ꯍꯧꯖꯤꯛꯀꯥꯟꯗꯤ ꯃꯁꯥ ꯃꯁꯥꯒꯤ ꯍꯤꯡꯅꯕꯒꯤ ꯂꯝꯕꯤ ꯂꯣꯏ ꯊꯤꯅꯔꯕꯅꯤꯅꯀꯣ
ꯎꯝ
ꯑꯔꯦꯝꯕ ꯃꯤ ꯂꯩꯇ꯭ꯔꯕꯅꯤꯗ ꯑꯩꯈꯣꯏ ꯃꯉꯥꯏꯔꯦꯍꯦ
ꯑꯩꯈꯣꯏ ꯃ ꯉꯥꯏꯔꯤꯦꯍꯦ ꯃꯤꯔꯦꯝ ꯑꯣꯏꯅ ꯂꯩꯔꯤꯁꯦ ꯁ꯭ꯋꯥꯏꯁꯤꯗ
ꯐ ꯍꯣꯏ ꯃꯥꯅꯤ ꯍꯧꯖꯤꯛꯀꯥꯟꯗꯤ ꯃꯤ ꯄꯥꯛꯅ ꯄꯣꯊꯥꯔꯒ ꯂꯩꯕ ꯃꯇꯝ ꯅꯠꯇ꯭ꯔꯦꯗ
ꯍ
ꯍꯌꯦꯡꯒꯤ
ꯍꯌꯦꯡꯗꯤ ꯀꯥꯏ ꯆꯒꯦꯔꯣ
ꯑꯩꯗꯤ ꯑꯗꯨꯝ ꯂꯩꯒꯅꯤ
ꯌꯨꯝꯗ ꯑꯗꯨꯝ ꯂꯩꯗꯕ ꯂꯩꯗꯣꯏꯕ
ꯎꯝ ꯑꯗꯨꯝ ꯂꯩꯒꯅꯤ ꯑꯩꯒꯤ ꯊꯕꯛ ꯍꯥꯏꯕꯕꯨ ꯑꯗꯨꯝ ꯏꯚꯤꯅꯤꯡꯗ ꯑꯗꯨꯝ ꯁꯥꯟꯅꯕ ꯆꯠꯄ ꯑꯗꯨ ꯃꯉꯥꯏꯔꯦ ꯑꯗꯨ ꯅꯠꯇꯅ ꯑꯇꯣꯞꯄ ꯊꯕꯛ ꯆꯠꯊꯣꯛꯇꯦ ꯅꯪꯗꯤ ꯀꯃꯥꯏꯅ ꯍꯌꯦꯡ ꯀꯔꯥꯏ ꯀꯔꯥꯏ ꯆꯠꯀꯅꯤ
ꯑꯩꯁꯦ ꯍꯌꯦꯡ ꯂꯧ ꯆ ꯆꯅꯤ
ꯂꯧ
ꯎꯝ
ꯀꯔꯝꯕ ꯂꯧꯅꯣ ꯀꯔꯤ ꯊꯥꯅꯤꯡꯉꯥꯏꯅꯣ ꯀꯔꯤ ꯊꯥꯕꯅꯣ
ꯂꯣ ꯍꯥꯏꯁ
ꯎꯝ
ꯆꯝꯄꯥꯛꯥꯛ ꯂꯧꯥꯎꯗꯣ
ꯑꯣ ꯑꯣ ꯐꯧ ꯊꯥꯕꯔꯣ
ꯑꯧ ꯊꯥꯕ ꯅꯠꯇꯦ ꯂꯧꯔꯤ ꯁꯥꯕ ꯍꯥꯏꯗꯣꯏꯔꯥ ꯑꯗꯨꯗ ꯊꯥꯡꯕ꯭ꯔꯣ
ꯈꯉꯦ ꯈꯉꯦ
ꯂꯧꯔꯤ ꯁꯥꯕ ꯍꯥꯏꯕ꯭ꯔꯥ
ꯎꯝ ꯐꯧ ꯐꯧ ꯊꯥꯅꯤꯡꯉꯥꯏ ꯅꯠꯇ꯭ꯔꯣꯗꯣ
ꯗꯣ
ꯎꯝ ꯑꯥ ꯈꯉꯦ ꯈꯪꯉꯦ ꯈꯪꯉꯦ
ꯎꯝ ꯐꯧ ꯊꯥꯗ꯭ꯔꯤꯉꯩꯗ ꯂꯧꯔꯤ ꯍꯥꯟꯅ ꯁꯦꯃꯤꯗꯅ ꯏꯁꯤꯡ ꯆꯨꯞꯇꯅꯤꯡꯉꯥꯏ
ꯍꯣꯏ ꯍꯣꯏ ꯍꯣꯏ ꯑꯗꯨ ꯅꯪ ꯁꯨꯕ ꯍꯩꯕ꯭ꯔꯥꯅꯦ
ꯑꯩꯈꯣꯏꯅꯤꯅꯦ ꯃꯀꯣꯛ ꯆꯤꯡꯉꯤꯁꯤ ꯀꯩꯅꯣ
ꯏꯁ ꯑꯗꯨꯗꯤ ꯅꯨꯄꯥꯒꯤ ꯊꯕꯛꯅꯤ ꯀꯩꯅꯣ
ꯑꯁ ꯅꯨꯄꯥ ꯅꯨꯄꯥ ꯍꯥꯏꯕ ꯅꯨꯄꯤ ꯍꯥꯏꯕ ꯂꯩꯇꯦꯗ ꯊꯕꯛꯄꯨ ꯑꯉꯝ ꯑꯉꯝꯕ ꯁꯨꯕꯅꯤꯗ
ꯍꯣꯏ ꯑꯩ ꯍꯣꯏ ꯆꯨꯝꯕꯨꯗꯤ ꯆꯨꯝꯃꯦꯕ ꯑꯗꯨ ꯑꯣꯏꯔꯁꯨ ꯅꯨꯄꯥꯅ ꯇꯧꯔꯗꯤ ꯈꯔ ꯊꯕꯛꯇꯣ ꯉꯝꯃꯦꯗꯅ
ꯎꯝ ꯑꯗꯨ
ꯑꯗꯨꯗꯤ ꯑꯁꯦꯡꯕꯗꯤ ꯅꯨꯄꯤꯁꯦ ꯀꯌꯥ ꯇꯧꯕ ꯉꯝꯗꯕꯅꯤ ꯍꯥꯏꯗꯤ ꯑꯗꯨꯗꯤ ꯑꯋꯥꯕ ꯊꯕꯛꯅꯦꯕ
ꯍꯥꯢ ꯃꯃꯤꯡ ꯈꯛꯀꯤ ꯆꯠꯄꯤꯒꯦ ꯇꯧꯕꯅꯤꯗ ꯃꯤ ꯃꯁꯤꯡꯗꯪꯁꯨ ꯌꯥꯝꯅꯕ ꯍꯥꯏꯗꯅ
ꯏꯁ ꯍꯧꯖꯤꯛ ꯈꯛꯇꯪ ꯑꯩꯈꯣꯏ ꯑꯩꯈꯣꯏꯅꯤꯅꯦ ꯃꯀꯣꯛ ꯆꯤꯡꯉꯤꯁꯦ ꯍꯥꯏꯔꯒ ꯀꯔꯤꯅꯣ
ꯑꯗꯨꯅꯦ ꯊꯕꯛ ꯁꯨꯗ꯭ꯔꯁꯨ ꯃꯀꯣꯛꯇꯤ ꯆꯤꯡꯕ ꯌꯥꯏꯗꯅ
ꯑꯣ ꯆꯤꯟꯗ ꯆꯤꯟꯗ ꯑꯣꯏꯅ ꯃꯀꯣꯛ ꯆꯤꯡꯕ
ꯍꯣꯢ ꯆꯤꯟꯗ ꯑꯣꯢꯅ ꯁꯨꯒꯗꯕ ꯃꯌꯥꯝꯗꯣ ꯈꯔ ꯅꯨꯡꯉꯥꯏꯅꯕ ꯑꯃ ꯀꯣꯛ ꯆꯤꯡꯕꯤꯒꯦ ꯇꯧꯕ ꯋꯥꯅꯤꯗ
ꯑꯣ ꯚꯥꯞ ꯇꯥꯔꯦ ꯚꯥꯞ ꯇꯥꯔꯦ ꯆꯤꯟꯗ ꯑꯣꯏꯅ ꯑꯝ ꯃꯥꯡ ꯊꯥꯕ ꯑꯗꯨꯒ ꯃꯑꯣꯡ ꯃꯑꯣꯡ ꯃꯑꯣꯡ ꯃꯥꯟꯍꯟꯕꯁꯨ ꯀꯣ ꯍꯣꯏ꯫
ꯅꯨꯡꯉꯥꯏꯕꯅꯤꯍꯦ ꯑꯗꯨ ꯑꯗꯨꯒꯨꯝꯕꯁꯨ ꯅꯣꯏꯗꯤ ꯇꯧꯔꯛꯇ꯭ꯔꯣꯅꯦ
ꯑ ꯑꯩꯈꯣꯏ ꯑꯩꯈꯣꯏꯗꯤ ꯂꯧꯕꯨ ꯆꯠꯂꯗꯤ ꯑꯩꯈꯣꯏꯗꯤ ꯊꯕꯛ ꯐꯖꯅ ꯁꯨꯑꯦꯗ ꯑꯩꯈꯣꯏꯗꯤ ꯅꯨꯄꯥꯅꯤꯅꯀꯣ ꯑꯩꯁꯨ ꯍꯧꯖꯤꯛꯀꯥꯟꯁꯦ ꯌꯨꯝꯗ ꯂꯩꯇꯕ ꯌꯨꯝꯗ ꯂꯩꯇꯕꯅꯤꯅ ꯑꯁ ꯌꯨꯝꯗ ꯂꯩꯔꯝꯕ ꯑꯣꯏꯔꯗꯤ ꯍꯧꯖꯤꯛ ꯑꯗꯨꯒꯨꯝꯕꯗꯨ ꯊꯕꯛꯇꯨ ꯆꯠꯂꯝꯒꯗꯧꯕꯅꯤ
ꯎꯝ ꯅꯨꯡꯉꯥꯏꯌꯦ ꯂꯧ ꯆꯠꯄ ꯐꯪꯗꯕꯁꯤ ꯅ
ꯍꯣꯏꯅꯦ ꯑꯗꯨꯕꯨ ꯑꯁ ꯀꯩꯝꯇ ꯇꯧꯗꯕꯤꯗ ꯑꯁ ꯂꯩꯕꯁꯤꯁꯨ ꯑꯃꯨꯛꯀꯁꯨ ꯅꯨꯡꯉꯥꯏꯔꯛꯇꯦꯅꯦꯍꯦ
ꯅꯣꯏ ꯄꯨꯟꯁꯤꯁꯦ ꯄꯥꯝꯖꯈ꯭ꯔꯦꯗ ꯑꯣꯟꯊꯣꯛꯅ
ꯑꯦꯁ ꯁꯤꯁ ꯅꯣꯏꯁꯨ ꯃꯇꯥꯡ ꯂꯥꯛꯀꯅꯤꯗ ꯃꯇꯥꯡ ꯂꯥꯛꯀꯅꯤ ꯅꯨꯡꯉꯥꯏꯕ ꯇꯥꯡꯀꯛ ꯂꯥꯛꯀꯅꯤ
ꯅꯨꯡꯉꯥꯏꯕ ꯉꯥꯏꯔꯤꯉꯩꯗ ꯄ꯭ꯔꯤꯊꯤꯕꯤꯁꯤ ꯍꯥꯟꯅ ꯂꯣꯏꯈꯤꯗꯅ
ꯀꯗꯥꯏꯗꯒꯤꯅꯣ ꯍꯩ ꯑꯁ ꯑꯗꯨꯒꯨꯝꯕ ꯋꯥꯕꯨ ꯍꯥꯏꯍꯩꯗꯦꯍꯦ
ꯀꯔꯝꯃꯥꯏꯅ ꯄ꯭ꯔꯤꯊꯤꯕꯤꯁꯤ ꯂꯣꯏꯒꯗꯧꯕꯅꯣ ꯋꯥꯠꯂꯤ ꯑꯈꯣꯏ ꯅꯨꯡꯉꯥꯏꯒꯗꯧꯕ ꯃꯇꯝ ꯌꯥꯝ ꯋꯥꯠꯂꯤ
ꯅꯨꯡꯉꯥꯏꯕ ꯃꯇꯝꯖꯦ ꯉꯥꯏꯕꯗ ꯋꯥꯔꯦꯅꯦ
ꯅꯠꯇꯦ ꯅꯠꯇꯦ ꯉꯥꯏꯕꯗ ꯀꯜꯂꯨ ꯃꯤꯅ ꯍꯥꯏꯔꯤꯗꯨ ꯑꯋꯥꯕ ꯊꯦꯡꯅꯗꯅ ꯅꯨꯡꯉꯥꯏꯕ ꯊꯦꯡꯅꯕ ꯊꯦꯡꯅꯗꯦ ꯍꯥꯏꯗꯨꯗꯤ
ꯍꯣꯏ ꯆꯨꯃꯤꯅꯦ ꯑꯗꯨꯁꯨ ꯍꯥꯟꯅ ꯋꯥꯔꯒ ꯀꯣꯟꯅ ꯅꯨꯡꯉꯥꯏꯌꯦ ꯍꯥꯏꯕꯗꯣ
ꯑꯥ ꯑꯗꯨ ꯑꯗꯨ ꯑꯣꯏꯅꯤꯉꯥꯏ ꯀꯟꯅ ꯉꯥꯏ ꯇꯥꯥꯔꯦꯅꯦ ꯑꯩꯈꯣꯏ ꯃꯌꯥꯝ
ꯍꯧꯖꯤꯛꯀꯥꯟꯁꯦ ꯍꯥꯟꯅ ꯅꯨꯡꯉꯥꯏꯅꯤꯡꯉꯛꯄ ꯃꯤꯁꯤꯡꯁꯦ
ꯋꯥꯗꯅ ꯅꯨꯡꯉꯥꯏꯅꯤꯡꯈ꯭ꯔꯕ
ꯑꯗ ꯍꯣꯏ ꯑꯗꯨꯗꯤ ꯃꯤ ꯂꯣꯏꯅꯃꯛꯅꯤꯗ ꯇꯧꯕꯗꯨꯕꯨ ꯋꯥꯈꯜ ꯍꯦꯟꯅ ꯈꯟꯊꯕ ꯍꯥꯏꯇꯥꯔꯦ ꯍꯥꯏꯇꯥꯥꯔꯦ ꯑꯌꯥꯝꯕ ꯃꯤ ꯀꯟꯅ ꯍꯣꯠꯅꯕ ꯃꯤꯁꯤꯡꯗꯣ ꯑꯩꯈꯣꯏꯗꯤ ꯀꯤꯌꯥ ꯑꯗꯨ ꯋꯥꯈꯜꯁꯦ ꯑꯩꯈꯣꯏ ꯏꯁꯥꯅ ꯀꯔꯤ ꯇꯧꯕ ꯉꯝꯗꯦꯕ
ꯑ ꯇ
ꯑꯗꯨꯒꯤꯅꯤ ꯍꯥꯟꯅ ꯅꯨꯡꯉꯥꯏꯊꯣꯛꯏꯁꯦ ꯑꯩꯈꯣꯏꯅꯤ ꯈꯪꯗ꯭ꯔꯦꯗ ꯄꯨꯟꯁꯤꯁꯦ꯫ ꯎꯝ ꯌꯥꯗ꯭ꯔꯦ ꯎꯝ꯫
ꯋꯥꯗꯅ ꯅꯨꯡꯉꯥꯏꯕ ꯄꯥꯝꯕ ꯉꯥꯛꯇ ꯑꯩꯁꯨ ꯃꯉꯥꯏꯔꯦ ꯃꯤꯁꯨ ꯃꯉꯥꯏꯔꯦ
ꯍꯣꯏꯅꯦ ꯑꯗꯨꯗꯒꯤꯅꯦ ꯍꯨꯔꯥꯟ ꯆꯤꯟꯊꯤꯕ ꯌꯥꯎꯔꯤꯖꯦ꯫
ꯎꯝ ꯑꯁ ꯅꯪꯁ ꯌꯥꯝ ꯁꯤꯡꯉꯝꯃꯤꯅ ꯒ꯭ꯌꯥꯟ ꯌꯥꯝ ꯒ꯭ꯌꯥꯟ ꯌꯥꯝ ꯇꯥꯔꯝꯃꯦꯅ ꯅꯪꯗꯤ
ꯈꯔ ꯈꯔꯗꯤ ꯑꯗꯨꯝ ꯇꯥꯕꯅꯦꯍꯦ
ꯑꯁ ꯅꯪ ꯅꯪ ꯂꯧꯕ ꯃꯤꯗꯨꯗꯤ ꯑ ꯋꯥꯈꯜꯁꯤ ꯌꯥꯝ ꯅꯨꯡꯉꯥꯏꯗꯧ ꯃꯥꯜꯂꯦ ꯒ꯭ꯌꯥꯟꯒꯥꯁꯤ ꯇꯥꯗꯧ ꯃꯥꯜꯂꯦ
ꯈꯨꯇꯪꯒ ꯍꯥꯝꯃꯒ ꯆꯥꯗꯣꯏꯅꯦꯍ
ꯍꯣꯏꯅꯦ꯫
ꯏ ꯑ ꯇ ꯑꯃꯟꯗꯅ
ꯍꯣꯏ ꯅꯪ ꯅꯠꯇꯦ ꯅꯪ ꯂꯧꯕ ꯃꯤꯗꯣ
ꯎꯝ
ꯅꯪ ꯂꯧꯕ ꯃꯤꯗꯣ ꯖꯨꯒꯣꯠ ꯌꯥꯝ ꯆꯥꯔꯝ ꯍꯥꯟꯅ ꯖꯨꯒꯣꯠ ꯌꯥꯝ ꯆꯥꯔꯝ ꯆꯥꯔꯝꯗ꯭ꯔꯁꯨ ꯅꯪ ꯂꯧꯔ ꯃꯇꯨꯡꯗꯗꯤ ꯒ꯭ꯌꯥꯟ ꯌꯥꯝ ꯇꯥꯗꯧ ꯃꯥꯜꯂꯦꯕ ꯅꯪ ꯅꯣꯡꯖꯦ ꯎꯝ ꯑꯗꯨꯅꯦꯕ꯫ ꯑ ꯑꯣꯏꯁꯨ ꯑꯣꯏꯍꯟꯒꯗꯧꯕꯅꯤ꯫
ꯎꯝ
ꯅꯠꯇ꯭ꯔꯣ꯫
ꯃꯥꯅꯤ ꯃꯥꯅꯤ꯫
ꯎꯝ
ꯀꯛꯂꯤꯉꯥꯏ ꯌꯥꯎꯗ꯭ꯔꯦ ꯅꯪꯒꯤ ꯍꯨ ꯑꯗ
ꯀꯅꯥ ꯀꯅꯥ ꯂꯩꯔꯤꯕ
ꯏꯊꯟꯇ ꯂꯩꯌꯦꯗ꯫
ꯑꯣ ꯏꯊꯟꯇ ꯂꯩꯕꯅ ꯍꯦꯟꯅ ꯅꯨꯡꯉꯥꯏꯕꯅꯤꯗ꯫
ꯍꯟꯗꯛ ꯃꯔꯛꯁꯦ ꯌꯥꯝ ꯁꯥꯏꯅꯦ ꯅꯨꯡꯁꯥ ꯌꯥꯝ ꯁꯥꯏ
ꯅꯣꯏꯁꯨ ꯁꯥꯕ꯭ꯔꯣ ꯆꯨꯗꯦ ꯅꯣꯏꯗꯤ ꯆꯨꯔꯤꯔꯣ꯫
ꯈꯔ ꯈꯔ ꯑꯥ ꯌꯥꯝꯗꯦ ꯈꯖꯤꯛ ꯈꯖꯤꯛ ꯆꯨꯔꯛꯑꯦ
ꯑꯣ ꯑꯩꯈꯣꯏꯒꯤꯗꯤ ꯀꯔꯤꯝꯇ ꯆꯨꯔꯛꯇꯦ ꯍꯧꯖꯤꯛ ꯐꯥꯎꯗꯤ꯫
ꯑꯩ ꯊꯥꯔꯛꯑꯒꯦ ꯉꯥꯏꯍꯥꯛ ꯂꯩꯔꯗꯤ ꯂꯥꯛꯑꯅꯤ꯫
ꯑꯣ ꯅꯣꯡꯔꯣ ꯍꯥꯏꯁꯦ ꯑꯁ ꯑꯗꯨꯗꯤ ꯕꯦꯔꯥ ꯀꯥꯔꯣꯏꯗ꯭ꯔꯣ꯫
ꯊꯥꯔꯛꯑꯒꯦ ꯑꯩ ꯍꯥꯏꯅꯈ꯭ꯔꯕꯅꯦ
ꯑꯁ ꯊꯥꯔꯛꯀꯅꯨꯍꯦ ꯅꯣꯡ ꯄꯥꯝꯗꯦ ꯍꯧꯖꯤꯛꯀꯥꯟ
ꯅꯣꯏꯔꯣꯝꯗ ꯈꯔ ꯆꯨꯕꯤꯈ꯭ꯔꯣꯅ ꯑꯩ ꯍꯥꯏꯕꯤ ꯈ꯭ꯔꯕꯅꯦ ꯃꯄꯨꯗꯨꯗ ꯅꯣꯡꯒꯤ ꯃꯄꯨꯗꯣ
ꯎꯝ ꯎ ꯑꯗꯨ ꯍꯥꯏꯔꯒ ꯅꯪ ꯁꯥꯕꯁꯤꯅ ꯍꯦꯟꯅ ꯄꯥꯝꯕ꯭ꯔꯥ ꯅꯠꯇ꯭ꯔꯒ ꯏꯪꯕꯁꯤꯅ ꯍꯦꯟꯅ ꯄꯥꯝꯕ꯭ꯔꯣ꯫
ꯏꯪꯕꯅ ꯄꯥꯝꯃꯤꯗ ꯑꯩꯗꯤ
ꯏꯁ ꯑꯩꯒ ꯆꯞ ꯃꯥꯟꯅꯔꯝꯃꯤꯅꯦ ꯑꯗꯨꯗꯤ꯫
ꯀꯨꯏꯔ ꯀꯨꯏꯔꯒ ꯋꯥꯈꯜꯁꯦ ꯃꯥꯟꯅꯔ ꯀꯩꯗꯧꯔꯦ
ꯃꯥꯟꯅꯔꯛꯀꯗꯧꯔꯦ ꯑꯩ ꯑꯩꯗꯤ ꯑꯩꯗꯤꯀꯣ ꯑꯁ ꯑꯁꯥꯕꯁꯦ ꯁꯥꯕꯁꯦ ꯈꯥꯡꯉꯒ ꯍꯩꯇꯦ ꯇꯦꯕ ꯈꯥꯡꯕ ꯉꯝꯗꯦꯕ ꯑꯩꯗꯤ
ꯁꯥꯕꯁꯦ ꯈꯥꯡꯕ ꯉꯝꯗꯦꯗ ꯏꯪꯕꯅ ꯅꯨꯡꯉꯥꯏꯗ
ꯍꯣꯏ ꯏꯪꯕꯁꯦ ꯍꯦꯟꯅ ꯅꯨꯡꯉꯥꯏꯌꯦ ꯑꯗꯨꯅꯦ ꯀꯥꯂꯦꯟꯁꯦ ꯑꯩ ꯌꯥꯝ ꯄꯥꯝꯗꯦꯕ ꯎꯝ ꯅꯤꯡꯊꯝꯊꯥꯥꯁ ꯅꯨꯡꯉꯥꯏꯑꯕ
ꯎꯝ
ꯀꯗꯥꯏꯗꯒꯤ ꯊꯕꯛꯄꯨ ꯍꯥꯏꯔꯣ ꯊꯕꯛ ꯇꯧꯕꯕꯨ ꯍꯥꯏꯔꯣ ꯀꯗꯥꯏꯗꯒꯤ ꯑꯗꯨꯝ ꯁꯃꯔꯛ ꯃꯛꯇ ꯀꯃꯥꯏꯅ ꯇꯧꯗꯣꯏꯅꯣ ꯀꯅꯥꯅ ꯊꯕꯛ ꯁꯨꯕ ꯉꯝꯗꯣꯏꯅꯣ
ꯇꯟꯕ ꯀꯥꯟꯗ ꯑꯃꯨꯛ ꯅꯨꯡꯁꯥꯒ ꯁꯥꯔꯗꯤ ꯍꯦꯟꯅ ꯇꯟꯕꯅꯤꯍꯦ
ꯑꯥ ꯍꯥꯏꯗꯤ ꯏꯪꯕ ꯃꯇꯝꯗꯗꯤ ꯏꯪꯊꯝꯊꯥꯗꯗꯤ ꯏꯪꯅ ꯏꯪꯅ ꯇꯟꯅ ꯇꯟꯅ ꯊꯣꯛꯄꯗꯣ ꯍꯥꯏꯗꯤ ꯊꯕꯛꯇꯣ ꯍꯦꯛ ꯁꯨꯕ ꯍꯧꯔꯗꯤ ꯑꯗꯨꯝ ꯏꯁꯥꯒ ꯑꯗꯨꯝ ꯆꯥꯟꯅꯒꯅꯦꯕ ꯎꯝ ꯍꯣꯏ